ꯏꯔꯣ ꯍꯥꯎ ꯍꯥꯎ ꯇꯥꯔꯔꯕꯣ ꯇꯔ ꯇꯔ
ꯇꯥꯕ
ꯇꯥꯕ꯭ꯔꯣ
ꯇꯥꯔꯕꯣ
ꯇꯥꯔꯦ ꯇꯔꯦ ꯀꯩꯅꯣ ꯑꯩꯗꯣ ꯑꯈꯣꯢ ꯃꯥꯅ ꯃꯥ ꯑꯥꯢꯗꯣ ꯑꯝꯇ ꯍꯥꯞꯄꯤꯔꯛꯑꯣ ꯍꯥꯏꯕ ꯑꯩ ꯐꯠꯇꯧ ꯇꯧꯔꯒ ꯈꯤꯕ ꯑꯗꯨꯣ ꯑꯩꯗꯤ ꯄꯥꯈꯠꯂꯨꯔꯦ
ꯁꯥꯥꯗꯅꯍꯌꯦ
ꯇꯗ꯭ꯔꯦ
ꯄ꯭ꯔꯣ
ꯅꯦꯠꯋꯥꯛꯁꯤ ꯄꯠꯄꯠ ꯄ ꯄꯠꯇꯂꯦ ꯑꯗꯨꯏꯅꯤ
ꯀꯞꯀꯤ ꯗꯨꯋꯥꯏ ꯁꯥꯟꯅꯔꯕꯣ
ꯀꯅꯥꯒꯥ
ꯀꯞ ꯀꯨꯥꯏ ꯁꯅꯔꯕꯕ ꯔꯣꯃꯤꯇꯥꯒ
ꯆꯥꯟꯗ꯭ꯔꯤ
ꯗꯦ
ꯍꯌꯦꯡ ꯑꯩꯈꯣꯏ ꯄꯨꯜꯂꯞ ꯍꯜꯂꯛꯑꯒ ꯑꯣꯏꯅ ꯁꯥꯟꯅꯁꯦꯅ ꯍꯥꯏꯕꯅꯤ
ꯃꯤꯡ ꯅꯨꯡ ꯊꯥꯅꯤ ꯈꯣꯠꯅꯤꯒ ꯍꯥꯏꯗꯅ
ꯑꯪ ꯀꯩꯅꯣ ꯇꯧꯔꯅꯤ ꯍꯥꯏꯕꯅꯤ ꯃꯄꯥꯟꯗ ꯌꯦꯡꯉꯀꯥꯟꯗ ꯇ꯭ꯔꯥꯟꯁꯄꯦꯔꯦꯟ ꯑꯣꯏꯕ ꯏꯁꯤꯡ ꯑꯁ ꯁꯥꯕ ꯍꯩꯖꯤꯟꯒꯥꯡꯗ ꯃꯃꯤꯡ ꯊꯣꯛꯄꯤꯗꯣ ꯑꯗꯨꯃꯥꯏꯅ ꯑꯣꯏꯅ ꯁꯥꯔꯅꯦꯅ
ꯑꯦ ꯐꯨꯔꯤꯠ ꯀꯇ ꯄꯩꯁꯥꯒ ꯈꯔꯗꯨꯖꯥꯅꯣ
ꯐꯤꯜꯥꯎꯁꯤꯟ ꯁꯨꯔꯝꯗ꯭ꯣꯏꯁꯤꯒꯟ ꯍꯥ
ꯊꯨꯔꯤ ꯀ ꯄꯩꯁꯥꯒꯦ ꯑꯦꯈꯩꯅꯦꯟꯖꯅ
ꯐꯨꯔꯤꯠꯀ ꯑꯗꯨꯒ ꯄꯨꯟꯁꯤꯜꯂꯒ ꯂꯨꯄꯥ ꯆꯅꯤꯄꯥꯟ ꯇꯥꯕꯅꯦꯕ ꯑꯗꯨ ꯑꯣꯏꯔꯗꯤ ꯆꯅꯤ ꯆꯟꯅꯤ ꯃꯤ ꯑꯃꯃꯝꯅ
ꯑꯩ ꯑꯣꯏꯗꯨ ꯄꯖꯅꯤ ꯇꯔꯒꯨꯇꯔꯕꯇꯔꯖ
ꯀꯔꯤ
ꯑꯩ ꯑꯣꯏ ꯄ ꯆꯦꯅ ꯌꯦꯨꯝ ꯄꯨꯊꯣꯛꯀꯗꯔꯤꯕ ꯇ ꯑꯣꯏꯖꯤꯕ
ꯅꯪ ꯀꯥꯗ ꯂꯩꯕ꯭ꯔꯥ
ꯎ
ꯀꯩꯅ ꯀ ꯌꯥꯒ ꯇꯥꯅꯅꯨꯡ
ꯀꯣꯗꯤ ꯑ ꯆꯥꯛ ꯆꯥꯕ ꯈꯣꯠꯄꯒꯤ ꯑꯃ ꯑꯗꯨꯗꯤ ꯋꯥꯔꯤ ꯁꯥꯟꯅꯕ ꯀꯃꯥꯏꯅ ꯇꯧꯔꯒꯦ
ꯇꯥꯛ ꯁꯥꯄ ꯍꯥꯏꯔꯣ
ꯆꯥꯛ ꯆꯥꯕꯩꯗꯣ
ꯑꯥ
ꯑꯗꯨꯗꯨ ꯋꯥꯔꯤ ꯁꯥꯟꯅꯕ ꯈꯣꯠꯂꯣ ꯀꯃꯥꯏ ꯀꯃꯥꯏ ꯇꯧꯔꯒꯦꯕ
ꯁꯥꯗ꯭ꯔꯗꯤ ꯑꯗꯨꯏꯗꯤ ꯇꯞꯅ ꯇꯧꯔꯁꯨ ꯇꯧꯁꯤꯁꯦ ꯃꯥꯅ ꯅꯪ ꯊꯥꯗꯤ ꯇꯧꯁꯦ ꯍꯥꯏꯕꯅꯦꯕꯣ ꯅꯪ ꯆꯦ ꯄꯩꯁꯥ ꯄꯤꯔꯛꯇ꯭ꯕ
ꯄꯤꯔꯛꯑꯦꯗ ꯑꯗꯨ ꯄꯤꯔꯛꯒꯅꯤ ꯅꯍꯥꯟ ꯀꯩꯅꯣ ꯇꯧꯔꯤꯕꯗꯣ ꯑꯥ ꯇꯤꯁ ꯇꯧꯔꯨꯏꯗꯣ
ꯀꯔꯤꯅꯣ ꯑꯃꯨꯛ ꯄꯩꯁꯥ ꯆꯪꯗꯦ ꯍꯥꯏꯈꯤꯗꯥꯏꯅꯦ ꯑꯗꯨꯏꯗꯨꯗꯤ
ꯀꯩꯩꯅꯣ
ꯇꯦꯁ ꯇꯧꯕ ꯍꯥꯏꯗꯤ ꯅꯪ ꯅꯪ
ꯆꯪꯗꯦ ꯌꯥꯕ ꯅꯠꯇꯦ ꯆꯪꯗꯦ ꯍꯥꯏꯕ ꯅꯠꯇꯦ ꯀꯔꯤꯅꯣ ꯄꯩꯁꯥ ꯀꯅꯥꯅ ꯄꯩꯁꯥ ꯆꯪꯗꯦꯅ ꯑꯃ ꯑꯃ ꯆꯥꯇ꯭ꯔꯨꯛ ꯂꯧꯍꯧꯔꯤꯕꯅ ꯎ ꯀꯔꯥꯏꯅꯣꯃ ꯄꯩꯁꯥ ꯆꯪꯗꯦꯅꯣ
ꯀ ꯑꯩꯁꯦ ꯅꯪ ꯄꯩꯁꯥ ꯆꯪꯗꯦꯅ ꯑꯗꯨꯝ ꯇꯥꯔꯤꯃꯤꯅꯦ ꯑꯗꯨꯑꯣꯏꯗꯤ ꯑ ꯆꯠꯂꯝꯗ꯭ꯔꯁꯤ ꯁꯤꯗ ꯑꯗꯨꯝ ꯇꯧꯔꯝꯃꯁꯨ ꯌꯥꯕꯖꯥꯠꯅꯤ ꯁꯤꯗ ꯂꯣꯏ
ꯑ ꯁꯇꯦ ꯑ ꯁꯇꯦ
ꯅꯠꯇꯦ ꯑꯩꯅ ꯍꯥꯏꯗꯤꯅꯦ ꯑꯗꯨꯒꯤꯗꯨ ꯂꯤꯁꯤꯡ ꯑꯃꯒ ꯆꯥꯇ꯭ꯔꯨꯛ ꯆꯪꯉꯗꯤ ꯑꯩꯈꯣꯏ ꯁꯤ ꯑꯔꯕꯥꯟꯒꯤꯗ ꯇꯧꯔꯝꯃꯗꯤ ꯆꯪꯉꯣꯏꯗꯅ ꯑꯗꯨꯅꯦ ꯍꯅ ꯄꯥꯝꯃꯨꯏ ꯍꯥꯏꯕ ꯂꯨꯄꯥ ꯅꯤꯐꯨꯗ ꯇꯤꯡꯉꯒ ꯁꯤ ꯂꯥꯛꯑꯝꯃꯒ ꯇꯧꯔꯝꯃꯁꯨ ꯌꯥꯕ ꯖꯥꯠꯅꯤ ꯑꯩꯗꯤ ꯃꯣꯏꯅ ꯁꯦꯝꯄꯜ ꯀꯂꯦꯛꯁꯟ ꯇꯧꯕꯩ ꯑꯅꯧꯕ ꯍꯧꯗꯣꯛꯄꯗꯨꯒꯤ ꯐ꯭ꯔꯤꯅꯦꯅ ꯑꯗꯨꯝ ꯂꯩꯅꯦ
ꯅꯠꯇꯗ
ꯄꯥꯃꯨꯏ ꯌꯥꯝ ꯑꯗꯗꯤ ꯍꯥ
ꯀꯩꯁꯨ ꯀꯥꯏꯗꯦꯕ ꯑꯩꯅ ꯑꯩ ꯀꯩꯅꯣꯗ ꯐꯩ ꯈꯣꯠꯂꯦ ꯍꯥꯏꯗꯤ ꯃꯣꯏꯒꯤꯗꯣ
ꯎꯝ
ꯑꯗꯨꯝ ꯑꯣꯜ ꯏꯟꯗꯤꯌꯥ ꯀꯩ ꯗ ꯃꯐꯝ ꯑꯃꯗꯨꯗ ꯇꯧꯔꯀꯥꯟꯗ ꯑꯗꯨꯝ ꯀꯩꯅꯣ ꯑꯣꯏ ꯔꯤꯂꯥꯏꯕꯜ ꯑꯣꯏ ꯈꯣꯠꯂꯦ ꯍꯥꯏꯕꯅꯦꯕ ꯑꯗꯨꯗꯒꯤ ꯑꯩꯅ ꯁꯨꯝ ꯌꯦꯡꯒꯦꯅ ꯇꯧꯕꯅꯤꯗ ꯄ꯭ꯂꯥꯟꯗꯤ ꯍꯥꯟꯅꯗꯩꯩ ꯑꯗꯨꯝ ꯀꯩꯅꯣꯗ ꯄ꯭ꯔꯥꯏꯚꯦꯠꯇ ꯇꯧꯒꯦ ꯇꯔꯝꯕꯅꯦꯕ ꯑꯣ
ꯎꯝ
ꯑꯩ ꯈꯜꯂꯝꯃꯤꯕ ꯄ꯭ꯂꯥꯟꯗꯨꯅ ꯑꯗꯨꯝ ꯑꯩꯅ ꯂꯩꯔꯤꯉꯩꯗꯨꯗ ꯔꯤꯄꯣꯔꯠꯇꯨ ꯂꯧ ꯇꯥꯔꯒꯗꯤ ꯗꯣꯛꯇꯔ ꯑꯃ ꯀꯟꯁꯜ ꯇꯧꯕ ꯈꯣꯠꯄꯒꯗꯧꯕꯗꯣ ꯑꯩꯗꯤ ꯂꯦꯡꯉꯦ ꯑꯗꯨꯝ ꯇꯧꯒꯗꯧꯔꯝꯕꯅꯦꯕ
ꯎꯝ
ꯑꯗꯨ ꯅꯣꯡꯉꯥꯂ ꯇꯥꯈ꯭ꯔꯦꯗꯅ ꯑꯗꯨꯗꯤ ꯋꯥꯅꯤꯗ ꯑꯗꯨ ꯃꯊꯪꯒꯤ ꯋꯤꯛꯇꯔ ꯀꯩꯅꯣꯝꯃ ꯑꯩꯅ ꯑꯩꯈꯣꯏ ꯃꯥꯗꯕꯨꯗꯤ ꯃꯊꯪꯒꯤ ꯋꯤꯛꯇ ꯑꯃꯨꯛ ꯀꯛꯆꯤꯡꯗ ꯑꯃꯨꯛꯀ ꯇꯦꯁ ꯇꯧꯁꯤꯅ ꯍꯥꯏꯈꯤꯕꯅꯦꯕ
ꯎꯝ
ꯀꯣꯂꯦꯁꯇ꯭ꯔꯣꯜꯗꯨꯕꯨꯗꯤ ꯌꯥꯝ ꯍꯟꯊꯔꯦ ꯆꯥꯡ ꯍꯥꯟꯅ ꯆꯅꯤꯒ ꯃꯊꯛ ꯂꯩꯍꯧꯕꯅꯦꯕ
ꯎꯝ
ꯉꯔꯥꯡ ꯅꯍꯥꯟ ꯇꯧꯕ ꯀꯥꯟꯗ ꯑꯃ ꯀꯩꯅꯣ ꯆꯥꯇ꯭ꯔꯨꯛ ꯈꯇꯪ ꯉꯥꯏꯍꯧꯔꯕꯅꯦꯕ ꯆꯥꯇ꯭ꯔꯨꯛ ꯑꯥꯢꯌꯦ ꯋꯥꯟ ꯁꯤꯛꯁꯇꯤ ꯍꯥꯏꯕ
ꯆꯅꯤꯗꯩ ꯆꯥꯇ꯭ꯔꯨꯛꯇ ꯂꯩꯍꯧꯔꯗꯤ ꯅꯪꯁꯨ ꯁꯤ
ꯎꯝ ꯍꯣꯏ ꯑꯃ ꯋꯥꯟ ꯁꯤꯛꯁꯇꯤꯁꯦ ꯍꯟꯊꯔꯛꯑꯦ ꯍꯥꯏꯒꯦꯗꯧꯕꯅꯦ
ꯎꯝ ꯑꯗꯨꯏꯗꯣ
ꯊꯥꯏꯔꯣꯏꯗꯀꯤꯗꯣ ꯇꯤ ꯊ꯭ꯔꯤ ꯇꯤ ꯐꯣꯔꯗꯨꯗꯤ ꯅꯣꯔꯃꯦꯜ ꯑꯣꯏꯌꯦꯕꯀꯣ
ꯎꯝ
ꯑꯗꯨꯒ ꯇꯤ ꯑꯦꯁ ꯑꯥꯏ ꯑꯦꯁꯅ ꯈꯤꯇꯪ ꯍꯥꯏꯕ ꯍꯥꯏꯇꯥꯔꯦ
ꯇꯤ ꯑꯦꯁ ꯍꯩꯁꯇꯣ ꯑꯗꯨꯏꯗꯨꯣ ꯊꯥꯏꯔꯣꯏꯗꯀꯤ ꯀꯩꯅꯣꯅꯦꯕ ꯊꯥꯏꯔꯣꯏꯗ ꯂꯩꯔꯦ
ꯍꯣꯏꯕ ꯑꯗꯨꯒꯤꯗꯣ ꯑꯗꯨꯒꯤꯗꯣ ꯃꯣꯏꯅ ꯃꯈꯥꯗ ꯔꯤꯐꯔꯦꯟꯁ ꯄꯤꯌꯨ ꯀꯥꯏꯗ ꯇꯤ ꯊ꯭ꯔꯤ ꯇꯤ ꯐꯣꯔ ꯅꯣꯔꯃꯦꯜ ꯑꯣꯏꯔꯒ ꯇꯤ ꯑꯦꯁ ꯑꯩꯆꯇ ꯍꯥꯏꯔꯣꯕꯗꯣ ꯃꯣꯏꯅ ꯁꯕ ꯀ꯭ꯂꯤꯅꯤꯀꯦꯜ ꯍꯥꯏꯄꯣ ꯊꯥꯏꯌꯣꯗꯤꯖꯝ ꯍꯥꯏꯅ ꯀꯩꯅꯣꯝꯃ ꯀꯩꯅꯣꯝ ꯇꯥꯕ ꯑꯝꯇꯤꯍꯧꯕꯅꯦꯕ
ꯎꯝ
ꯑꯗꯣ ꯗꯥꯏꯔꯦꯛꯇꯤ ꯀꯩꯅꯣꯗꯤ ꯑꯣꯏꯗꯤ ꯑꯣꯏꯗ꯭ꯔꯤꯕ ꯑꯣꯏꯗ꯭ꯔꯤꯕꯀꯣ
ꯊꯥꯏꯔꯣꯏꯗ
ꯎꯝ ꯍꯥꯏꯗꯤ ꯁꯞꯀ꯭ꯂꯤꯅꯤꯛꯀꯤꯅ ꯍꯥꯏꯗꯣ ꯀꯩꯅꯣ ꯑꯣꯏꯗꯥꯏ ꯀꯩꯅꯣ ꯇꯧꯕꯗꯤ ꯅꯠꯇ꯭ꯔꯤꯕ ꯑꯗꯨꯗꯨꯃ ꯂꯥꯁ ꯑꯣꯏꯅ ꯀꯟꯐꯥꯔꯝ ꯑꯝꯇ ꯇꯧꯒꯗꯧꯕꯅꯦꯕ ꯅꯣꯏ ꯀꯩꯅꯣꯗ ꯇꯧꯔꯒ ꯀꯛꯆꯤꯡꯒꯤꯗꯨꯗ ꯇꯧꯔꯒ
ꯊꯥꯏꯔꯣꯏꯗꯀꯤ ꯇꯦꯁ ꯇꯧꯕꯗ ꯀꯟꯐꯥꯔꯝ ꯇꯥꯗꯣꯏꯁꯦ ꯑꯗꯨꯒꯤ ꯇꯦꯁ ꯍꯩꯁꯇꯨꯅꯅꯦꯕ ꯑꯇꯩꯅ ꯅꯠꯇꯦꯕ
ꯎꯝ ꯑꯩꯅ ꯍꯥꯏꯗꯤꯅꯦ
ꯎꯝ
ꯃꯥꯅ ꯔꯤꯐꯟ ꯀꯩꯅꯣ ꯑꯣꯞꯁꯟꯁꯦ ꯃꯌꯥꯝ ꯄꯤꯌꯦꯕ
ꯎꯝ
ꯍꯥꯏꯗꯤ ꯇꯤ ꯊ꯭ꯔꯤ ꯇꯤ ꯐꯣꯔ ꯍꯥꯏꯔꯤꯕ ꯀꯩꯅꯣꯗꯣ ꯄꯦꯔꯥꯃꯤꯇꯔꯗꯣ
ꯎꯝ
ꯑꯗꯨ ꯅꯣꯏꯅ ꯅꯣꯔꯃꯦꯜ ꯑꯣꯏꯔꯒ ꯇꯤ ꯑꯦꯁ ꯁꯥꯏꯁꯁꯤꯃ ꯍꯥꯏ ꯑꯣꯏꯕ ꯑꯃ ꯑꯗꯒꯤ ꯀꯩꯗꯧꯔꯦ ꯅꯪꯒꯤ ꯇꯤ ꯊ꯭ꯔꯤ ꯇꯤ ꯐꯣꯔꯗꯣ ꯂꯣ ꯑꯣꯏꯔꯒ ꯑꯗꯒꯤ ꯇꯤ ꯑꯩꯆꯁ ꯑꯥꯏ ꯑꯦꯁꯇꯣ ꯑꯃꯨꯛ ꯑ ꯍꯥꯏꯕ ꯅꯠꯇ꯭ꯔꯒ ꯅꯣꯔꯃꯦꯜ ꯑꯣꯏꯕ ꯑꯗꯨꯃꯥꯏꯅ ꯄꯣꯞꯁꯟ ꯃꯌꯥꯝ ꯄꯤꯌꯦꯕ ꯄꯦꯔꯥꯃꯤꯇꯔꯗꯣ ꯑꯗꯨꯗꯤ ꯑꯗꯨꯗ
ꯑꯣ ꯑꯣ ꯒꯌꯥꯟ ꯇꯥꯔꯦ ꯒꯌꯥꯟ ꯇꯥꯔꯦ
ꯒꯟꯗꯥꯕ꯭ꯔꯣ
ꯎꯝ ꯎꯝ
ꯑꯗꯨꯏ ꯋꯥꯅꯤꯗ ꯑꯗꯨꯗꯨꯅ ꯑꯗꯨꯒꯤꯗꯣ ꯇꯤ ꯊ꯭ꯔꯤ ꯇꯤ ꯐꯣꯔ ꯅꯣꯔꯃꯦꯜ ꯑꯣꯏꯒ ꯇꯤ ꯑꯦꯁ ꯁꯥꯏꯖꯇꯁꯨ ꯈꯛꯇꯅꯦꯕ ꯀꯩꯅꯣ ꯑꯣꯏꯔꯤꯁꯦ ꯈꯤꯇꯪ ꯍꯥꯏ ꯑꯣꯏꯔꯤꯁꯦ ꯑꯗꯣ ꯑꯗꯨꯒꯤ ꯀꯦꯇꯒꯣꯔꯤꯗꯣ ꯁꯕ ꯀ꯭ꯂꯤꯅꯤꯀꯦꯜꯗ ꯂꯩꯍꯧꯕꯅꯦꯕ
ꯎꯝ
ꯗꯣ ꯀꯟꯐꯥꯔꯝ ꯑꯣꯏꯅꯕ ꯑꯗꯨꯗꯨꯃꯇꯪꯒ ꯇꯧꯒꯗꯧꯧꯕꯅꯤ ꯑꯗꯨꯗꯨꯒ ꯑꯗꯒꯤ ꯀꯩꯅꯣꯒꯤꯗꯨꯃꯒ ꯁꯣꯕꯋꯦꯔꯒꯤꯗꯨꯃꯒ
ꯆꯠꯂꯦ
ꯑꯩꯗ ꯇꯥꯕ꯭ꯔꯣ
ꯇꯥꯔꯦ ꯍꯥꯏꯔꯛꯑꯣ
ꯑꯗꯣ ꯀꯔꯤ ꯀꯔꯤ ꯁꯤꯝꯇꯣꯝ ꯂꯩꯒꯦ ꯃꯣꯏꯒꯤꯕꯣ
ꯊꯥꯏꯔꯣꯏꯗꯀꯤꯔꯣ
ꯎꯝ
ꯇꯥꯕ꯭ꯔꯣ
ꯇꯥꯏꯌꯦ ꯍꯥꯏꯔꯣ
ꯎꯝ ꯊꯥꯏꯔꯣꯏꯠꯀꯤꯁꯦ ꯈꯋꯥꯡꯒꯨꯝꯕꯗꯁꯨ ꯑꯦꯐꯦꯛ ꯂꯩꯕꯅꯦ ꯈꯋꯥꯡ ꯌꯥꯝ ꯇꯣꯏꯅ ꯅꯥꯕꯒꯨꯝꯕ
ꯑꯇꯩ ꯁꯨꯝ ꯑꯗꯨꯅꯠꯇꯕ ꯑꯇꯩ ꯍꯥꯏꯔꯛꯎꯅꯦ
ꯑꯗꯨ ꯅꯠꯇꯕ ꯑꯇꯩꯁꯦ ꯑꯩꯈꯣꯏ ꯈꯅꯥꯎ ꯃꯔꯦꯡ ꯃꯔꯦꯡ ꯆꯠꯄꯒꯨꯝꯕ ꯌꯥꯝ ꯇꯣꯏꯅ ꯇꯧꯔꯕ ꯑꯗꯒꯤ ꯏꯁꯤꯡ ꯌꯣꯠꯊꯕꯒꯨꯝꯕ ꯀꯩꯒꯨꯝꯕ ꯍꯦꯛ ꯄꯟꯕ ꯃꯥꯟꯕ ꯑꯗꯨꯃꯥꯏꯅ ꯇꯧꯕ ꯑꯗꯣꯏꯒꯗꯤ ꯊꯥꯏꯔꯣꯏꯗ ꯀꯤ ꯁꯤꯟꯇꯣꯝꯅꯤ
ꯑꯗꯨꯝꯕꯗꯤ ꯀꯩ ꯁꯨꯝ ꯇꯩꯇꯦ ꯑꯩ ꯍꯥꯏꯅꯤꯡꯉꯤꯅ ꯁꯨꯝ ꯀꯩ ꯍꯥꯏꯅꯤ ꯑꯩꯈꯣꯏꯒꯤ ꯑ ꯃꯤꯍꯨꯟ ꯆꯣꯡꯕ ꯈꯣꯠꯄ ꯑ ꯑꯗꯒꯤ ꯀꯣꯛ ꯁꯥꯕ ꯈꯣꯠꯄ ꯁꯤꯒꯨꯝꯕꯁꯤ ꯃꯤꯍꯨꯟꯣꯡꯕꯣꯠꯄ ꯀꯣꯛ ꯁꯥꯕ ꯈꯣꯠꯄ ꯀꯗꯣꯒꯨꯝꯕꯁ ꯈꯔ ꯂꯇꯦ ꯑꯣꯏꯕꯁꯤꯡꯅꯤꯗ
ꯑꯦ ꯂꯩꯇꯦ ꯂꯩꯇꯦ ꯑꯗꯨꯒꯨꯝꯕꯒꯗꯤꯔꯤꯇꯦ ꯂꯩꯇꯦ
ꯑꯗꯨꯅꯦ ꯑꯩꯅ ꯅꯍꯥꯟ ꯃꯃꯥꯒꯤꯗꯨ ꯀꯩꯅꯣ ꯈꯜꯂꯤꯕꯅꯦꯕꯀꯣ ꯔꯤꯝꯁꯇ ꯑꯩꯈꯣꯏ ꯆꯤꯆꯦ ꯑꯃ ꯄꯨ ꯂꯩꯔꯝꯃꯦꯕꯀꯣ ꯁꯤ ꯃꯃꯥꯡꯗꯒꯤ
ꯎꯝ
ꯃꯉꯣꯟꯗ ꯍꯥꯏꯔꯞ ꯍꯪꯁꯤꯔꯥ ꯑꯗꯨꯏꯗꯣ ꯍꯌꯦꯡ
ꯀꯔꯤ ꯃꯦꯗꯤꯁꯤꯟꯗ ꯄꯨꯏꯔꯣ ꯀꯩꯗ ꯄꯨꯏꯅꯣ
ꯑꯗꯨꯗꯤ ꯈꯪꯗꯦ ꯃꯥꯗꯣ ꯔꯤꯁꯦꯟꯠꯂꯤ ꯂꯣꯏꯕꯗ ꯉꯥꯏꯔꯤꯃꯦꯕ ꯍꯟꯗꯪ ꯍꯟꯗꯪꯒꯤ ꯃꯦꯗꯔ ꯀꯩꯗꯅꯣꯝ ꯂꯣꯏꯕꯅꯦꯕ ꯃꯥꯗꯣ
ꯈꯪꯗꯦꯅ ꯁꯨꯝ ꯇꯦꯟꯁꯟꯒꯨꯝꯕ ꯀꯩꯒꯨꯝꯕ ꯁꯨꯝ ꯋꯥꯈꯜ ꯌꯥꯝ ꯈꯟꯕ ꯈꯣꯠꯄꯒꯤ ꯑꯣꯏꯗꯔꯥ ꯀꯩꯅ ꯅꯨꯡꯔꯝꯗꯥꯥꯗꯕ
ꯍ ꯇꯥꯟ ꯆꯥꯗ꯭ꯔꯦ ꯑꯣꯏꯔꯝꯒꯅꯤ
ꯑꯗꯣ ꯍꯥꯔꯖꯦꯜꯂꯥꯛꯀꯦ ꯀ ꯄꯣꯠꯇꯣ ꯑꯩꯅꯥꯟ ꯅꯍꯥꯟꯒꯤꯗꯣ ꯑꯗꯨ ꯆꯥꯕꯨꯗꯤ ꯈꯔꯕꯨꯗꯤ ꯐꯩ ꯍꯥꯏꯕꯅꯦ ꯎꯝ ꯑꯗꯨ ꯆꯥꯕꯗꯤ ꯈꯔ ꯐꯩ ꯌꯥꯕꯅꯦꯕꯀꯣ ꯑꯗꯣ ꯑꯩꯅ ꯑꯗꯨꯗꯤ ꯌꯥꯝ ꯇꯣꯏꯅ ꯆꯥꯝꯅꯤ ꯈꯣꯠꯂꯨꯅꯕꯨꯗꯤ ꯍꯥꯏꯔꯝꯃꯅꯤ
ꯑꯩꯁꯦ ꯄꯣꯠ ꯆꯩꯒ ꯑꯝꯇ ꯂꯣꯏꯁꯤꯟꯗ꯭ꯔꯤꯕꯅꯦ ꯑꯩꯅ ꯂꯥꯛꯇꯣꯏ ꯅ ꯀ
ꯀꯩꯅꯣ ꯀꯔꯤ ꯂꯣꯏꯁꯤꯅꯤꯡꯉꯥꯏ ꯌꯥꯎꯒꯦ ꯍꯥꯏꯁꯦ
ꯇꯤꯔꯣꯒ ꯃꯣ ꯍꯥꯞꯆꯤꯟꯗ꯭ꯔ ꯄꯤꯔꯣ ꯏꯟꯁꯥꯡ ꯅꯥꯄꯤ ꯄꯨꯔꯛꯇ ꯌꯥꯔꯣꯏ
ꯥꯟꯃꯦ ꯈꯜ ꯂꯩꯦ ꯅ ꯃꯤ ꯁꯤꯦꯗꯥꯎ
ꯈꯔ ꯂꯩ
ꯎꯝ
ꯅꯪ ꯂꯩꯔꯔꯣ
ꯂꯩꯗꯨꯗ ꯏꯇꯩꯃꯥ ꯑꯃꯅ ꯄꯤꯔꯝꯃꯅꯤ ꯂꯩꯇꯦꯕ ꯏꯇꯩ ꯃꯃ ꯑꯃꯅ ꯄꯤꯔꯝꯅꯦꯕ ꯃꯤꯅ ꯄꯤꯔꯝꯕꯅꯦꯕ
ꯀꯩ ꯍꯥꯏꯅꯣ ꯇꯥꯗ꯭ꯔꯦ ꯐꯖꯅ ꯍꯥꯏꯔꯛꯑꯣ
ꯃꯤꯅ ꯄꯕꯤꯔꯝꯕꯅꯦ ꯍꯥꯏꯕ
ꯅꯪꯉꯣꯟꯗꯗꯤ ꯀꯅꯥꯅ ꯏꯟꯖꯥꯡ ꯂꯩꯔ ꯄꯤꯔꯝꯗꯣꯏꯕ
ꯑ ꯁꯤꯗ ꯑꯩꯈꯣꯏ ꯏꯇꯩꯕ ꯑꯃ ꯂꯩ ꯎꯝ
ꯏꯇꯩꯃꯥ
ꯎꯝ ꯑꯥꯂꯥꯟ ꯅꯠꯇ꯭ꯔꯣ ꯇꯦꯁꯇ ꯇꯧꯕ ꯌꯥꯏ ꯑꯩꯁꯦ
ꯀꯔꯤꯌꯥ
ꯑꯔꯕꯗꯅ ꯇ꯭ꯨꯇꯤꯣꯁꯨꯕ ꯌꯥꯦ
ꯎꯝ
ꯑꯗꯨꯗ ꯑꯗꯨꯗ ꯃꯤꯅ ꯀꯟꯐꯥꯝꯊꯣꯛꯑꯒꯗꯧꯕꯅꯤ ꯑꯣ ꯂꯤꯗꯒꯤꯒꯦꯁꯑꯒꯦ ꯑꯣ ꯍꯣꯏ ꯑꯗꯨꯒꯤꯗ ꯒꯨꯂꯤꯗꯤ ꯀꯩꯀꯩ ꯆꯥꯒꯦ
ꯁꯩꯔꯣꯏꯀꯤꯔꯣ
ꯎꯝ
ꯍꯥꯥ
ꯎꯝ
ꯈꯪꯗꯦꯍꯦ ꯒꯨꯂꯤꯗꯤ ꯑꯩꯈꯣꯏ ꯆꯦꯗ ꯍꯪꯗ ꯌꯥꯔꯣꯏ
ꯑꯗꯨꯝ ꯑꯗꯨꯝ ꯀꯩꯅꯣ ꯒꯨꯂꯤ ꯆꯥꯔꯀꯥꯟ ꯐꯕ꯭ꯔꯕ
ꯐꯥꯖꯤꯟꯈꯤꯕꯁꯨ ꯂꯩ ꯐꯥꯖꯤꯟꯗꯕꯁꯨ ꯂꯩ ꯐꯥꯖꯤꯟꯈꯤꯗ꯭ꯔꯒꯗꯤ ꯈ꯭ꯋꯥꯡꯗ ꯌꯥꯝ ꯑꯦꯐꯦꯛ ꯇꯧꯋꯦꯕ ꯊꯥꯏꯔꯣꯏꯠꯁꯦ
ꯎꯝ
ꯑꯩꯈꯣꯏ ꯆꯦꯒꯤ ꯐꯅꯌꯥꯝ ꯐꯔꯦ ꯍꯥꯏꯕꯒꯨꯝ ꯇꯧꯕꯅꯦꯕ
ꯎꯝ ꯆꯥꯔꯤꯕꯣ
ꯍꯧꯖꯤꯛꯂꯣ
ꯎꯝ
ꯆꯥꯔꯝꯒꯅꯤ ꯇꯣꯏꯅꯗꯤ ꯆꯥꯔꯝꯃꯔꯣꯏ ꯈꯔ ꯗꯣꯁ ꯍꯟꯊꯅꯕ ꯑꯩ ꯐꯖꯅ ꯈꯪꯗ꯭ꯔꯦꯅꯦ ꯃꯥ ꯆꯥꯔꯤꯕ ꯆꯥꯗ꯭ꯔꯥ ꯑꯗꯨ ꯈꯅꯥꯎꯒ ꯌꯥꯝ ꯇꯣꯏꯅ ꯂꯣꯛ ꯂꯩꯕꯩ ꯇꯥꯏꯞꯇ ꯑꯗꯨꯝ ꯇꯧꯔ ꯄꯜꯂꯤ
ꯑꯗꯨꯗꯤ ꯀꯩꯁꯨ ꯇꯧꯗꯦ ꯑꯗꯨꯒꯨꯝꯕꯩ ꯀꯩꯁꯨ ꯂꯩꯇꯦꯗ
ꯎꯝ ꯀꯣꯛ ꯁꯥꯕꯗꯨꯗꯤ ꯃꯔꯤ ꯂꯩꯅꯔꯝꯃꯣꯏꯗ
ꯑꯗꯨꯗꯤ ꯂꯩꯅꯔꯝꯣꯏꯗ ꯑꯩꯅ ꯁꯨꯝ ꯍꯪꯕꯅꯤꯗ ꯑꯗꯨꯃꯥꯏꯅ ꯈꯔ ꯑꯣꯏꯕ꯭ꯔꯥ ꯈꯣꯠꯄ꯭ꯔꯥꯒ
ꯎꯝ
ꯑꯗꯨꯒꯝꯕꯒꯤ ꯀꯩꯅꯣꯗꯤ ꯀꯩꯁꯨ ꯎꯗꯦ ꯑꯩꯅ ꯁꯨꯝ ꯋꯥꯡꯕꯗꯨꯗ ꯁꯨꯝ ꯑꯝꯇꯪꯒ ꯀꯟꯐꯥꯔꯝ ꯑꯣꯏꯊꯣꯛꯀꯦ ꯇꯧꯕꯅꯤꯗꯣ
ꯎꯝ
ꯑꯇꯩꯗꯤ ꯀꯩꯁꯨ ꯊꯣꯏꯗꯣꯛꯄꯕꯨꯗꯤ ꯂꯩꯇꯦ